ꯍꯜꯂꯣ ꯇꯥꯔꯕꯣ
ꯇꯥꯔꯦ ꯇꯥꯔꯦ ꯑꯩꯩꯅ ꯅꯪ ꯑꯗꯨꯝ ꯌꯦꯠꯂ ꯂꯩꯔꯦ
ꯑꯦ ꯑꯀꯩ ꯆꯀꯥꯏꯗꯤꯌꯦ
ꯊꯕꯛ ꯂꯩꯕ꯭ꯔꯣ
ꯑꯩ ꯑꯩꯒꯤꯁꯨ ꯇꯧꯔꯤꯁꯤꯅꯤ ꯆꯞ ꯃꯥꯟꯅꯩ ꯀꯩꯅꯣ ꯂꯩꯇꯦ
ꯅꯪ ꯅꯍꯥꯟ ꯑꯃꯨꯛ ꯊꯕꯛ ꯑꯃ ꯆꯠꯅꯤ ꯍꯥꯏꯕꯗꯨ ꯃꯐꯝ ꯑꯃꯗ ꯑꯗꯨꯗ ꯆꯠꯍꯧꯔꯕꯣ
ꯍꯧꯗꯔꯤꯑ ꯑꯗꯣ ꯍꯟꯗꯛ ꯊꯥ ꯍꯧꯔꯛꯄꯁꯤꯗ ꯂꯥꯛꯑꯣꯅ ꯍꯥꯏꯥꯟꯗꯤ ꯍꯥꯏꯔꯛꯄꯅꯦ ꯑꯗꯣ ꯑꯃꯨꯛꯀꯗꯪꯒꯗꯤ ꯐꯣꯟ ꯇꯧꯔꯛꯑꯣꯅ ꯍꯥꯏꯔꯛꯑꯦ ꯑꯗꯣ ꯇꯧꯔꯤꯅꯦ ꯍꯣꯔꯦꯟ ꯋꯥꯏ
ꯄꯣꯠ ꯆꯩ ꯁꯥꯕꯩꯗꯨ ꯅꯠꯇ꯭ꯔꯣ
ꯍꯣꯏ
ꯎꯝ ꯑꯩꯁꯨ ꯂꯥꯛꯑꯒ ꯌꯥꯎꯁꯤꯜꯂꯁꯤꯔ ꯈꯪꯗꯦ ꯃꯇꯝ ꯈꯔ
ꯌꯥꯔꯅꯣ ꯑꯗꯣ ꯍꯥꯏꯗꯤ ꯅꯪꯗꯣ ꯑꯗꯨꯗꯁꯨ ꯑꯃꯨꯛ ꯂꯣꯏꯔꯦꯗꯅ ꯅꯪꯒꯤꯁꯨ
ꯑ
ꯗꯉꯗ ꯂꯥꯎ ꯑꯗꯨ ꯂ
ꯋꯥꯔꯤ ꯇꯥꯊꯣꯛ ꯇꯥꯁꯤꯟ ꯇꯧꯅꯁꯦꯗ ꯅꯨꯃꯤꯠ ꯅꯤꯐꯨ ꯃꯉꯥꯅꯤ ꯄꯤꯌ ꯑꯥ ꯃꯣꯏꯅ ꯇꯥꯛ ꯇ ꯈꯣꯠꯇꯧꯅꯤ ꯍꯥꯏꯕ ꯄꯩꯁꯥ ꯂꯧꯗ
ꯀꯔꯤ ꯀꯔꯤꯅꯣꯕ
ꯍꯧꯖꯤꯛꯀꯤ ꯃꯐꯝꯗꯣ ꯀꯩꯅꯣ ꯎꯝ ꯁꯨꯝ ꯀꯩꯅꯣ ꯀꯨꯏꯔꯦꯗꯥ ꯀꯩ ꯑꯩꯈꯣꯏ ꯇꯝꯃꯨ ꯂꯥꯟꯁꯤꯒꯦ
ꯑꯣ
ꯑꯁꯤ ꯆꯠꯁꯦꯗꯤ ꯈꯟꯗꯤ ꯈꯜꯂꯦ ꯑꯗꯣ ꯆꯠꯇꯨꯁꯨ ꯌꯥꯝ ꯇꯟꯕ ꯃꯐꯝꯗꯨꯣ ꯈꯔ ꯑꯗꯨꯝ ꯃꯄꯥꯟ ꯂꯝꯒꯨꯝꯕꯗꯅꯤꯗ ꯍꯌꯦꯡꯒꯤꯕꯨꯗꯤ ꯃꯄꯥꯟ ꯂꯝꯗꯗꯤ ꯑꯩꯈꯣꯏ ꯁ꯭ꯋꯥꯏ ꯑꯅꯛꯄ ꯃꯐꯝꯝꯗ ꯃꯣꯏ ꯁꯨꯝ ꯊꯕꯛꯀꯤ ꯀꯧꯔꯛꯄ
ꯑꯗꯨ ꯆꯠꯂꯣ ꯀꯩꯅꯣꯅꯦ ꯅꯪꯒꯤꯁꯨ ꯑꯗꯨ ꯀꯥꯟꯅꯕꯅꯦ ꯅꯪꯒꯤ ꯍꯩꯍꯧꯔꯉꯥꯏꯒꯤ
ꯏꯊꯟꯗ ꯁꯨꯝ ꯆꯠꯄꯗꯨ ꯇꯟꯕ
ꯑꯥ
ꯑꯍꯥꯟ
ꯑꯩꯈꯣꯏ ꯌꯥꯎꯕꯁꯨ ꯌꯥꯔꯝꯃꯣꯏꯗꯣ ꯍꯥꯥ ꯑꯍ ꯅꯣꯏꯒꯤ ꯊꯕꯛꯀꯤꯅꯤꯅ ꯑꯩꯈꯣꯏ ꯌꯥꯎꯕꯁꯨ ꯌꯥꯔꯝꯃꯣꯏ ꯍꯜꯂꯣ ꯍꯜꯂꯣ ꯇꯥꯗ꯭ꯔꯣ ꯍꯜꯂꯣ